ꯍꯜꯂꯣ ꯇꯥꯏꯌꯦ ꯇꯥꯏꯌꯦ ꯇꯥꯏꯌꯦ
ꯀꯩꯗꯧꯔꯤꯃꯤꯅꯣ
ꯑꯗꯨꯝ ꯐꯝꯔꯒ ꯂꯩꯈ꯭ꯔꯦ ꯀꯩꯝꯇ ꯇꯧꯗ꯭ꯔꯦ ꯊꯕꯛꯁꯨ ꯀꯌꯥꯝ ꯇꯧꯗ꯭ꯔꯦ ꯑꯗꯨꯝ ꯐꯨꯝꯔꯒ ꯂꯩꯌꯦ
ꯃꯤꯗꯤ ꯁꯤ ꯌꯥꯝ ꯅꯨꯡꯉꯥꯏꯅ ꯂꯩꯔꯝꯃꯦꯖꯥꯠꯅꯤꯅꯦ
ꯅꯨꯡꯉꯥꯏꯕ ꯅꯠꯇꯦꯗ ꯉꯁꯤ ꯑꯈꯣꯏ ꯁꯨꯇꯤ ꯑꯣꯏꯕꯒꯤꯀꯣ
ꯑ
ꯁꯨꯇꯤ ꯑꯣꯏꯕꯒꯤ ꯑꯗꯨꯝ ꯂꯩꯕꯒꯤꯅꯦ ꯅꯠꯇ꯭ꯔꯗꯤ ꯀ꯭ꯂꯥꯁ ꯆꯠꯂꯗꯤ ꯑꯗꯨꯝ ꯁꯪꯗꯕꯅꯤꯗ ꯉꯁꯤ ꯁꯨꯇꯤ ꯑꯣꯏꯕ ꯅꯨꯃꯤꯠꯇꯤ ꯑꯗꯨꯝ ꯐꯝꯔꯒꯦ ꯍꯥꯏꯅ ꯐꯝꯔꯕꯅꯤ
ꯑꯦ ꯀꯔꯤ ꯑꯦ ꯀꯔꯤ ꯊꯕꯛ ꯆꯠꯄꯔꯣ ꯀꯔꯤ ꯀꯔꯤ ꯇꯧꯕꯅꯣ
ꯀꯩꯝꯇ ꯇꯧꯗꯦꯗ ꯑꯗꯨꯝ ꯑꯣꯖꯥ ꯑꯣꯏꯕꯒꯤꯅꯦꯗ
ꯑꯣ ꯑꯉꯥꯡꯁꯤꯡꯒꯤꯔꯣ ꯅꯠꯇ꯭ꯔꯒꯅ
ꯑꯉꯥꯡꯁꯤꯡꯒꯤ
ꯑꯣ
ꯑꯉꯥꯡꯁꯤꯡ ꯍꯥꯏꯕꯨ ꯀ꯭ꯂꯥꯁ ꯑꯥ ꯑꯍꯨꯝ ꯃꯔꯤ ꯃꯉꯥ ꯇꯔꯨꯛ ꯈꯣꯏꯒꯤꯀꯣ
ꯑꯣ ꯐꯩꯗ ꯑꯗꯨꯅ ꯄꯩꯁꯥꯁꯨ ꯐꯪꯉꯦ
ꯐꯪ꯭ꯂꯤꯕ ꯄꯩꯁꯥꯗꯨꯅꯕꯨꯗꯤꯀꯣ ꯑꯆꯥꯄꯣꯠ ꯆꯥꯟꯅ ꯆꯥꯅꯕꯁꯨ ꯀꯣꯟꯅꯗꯕꯅꯦ
ꯎꯝ
ꯁꯨꯝ ꯑꯉꯥꯡꯁꯤꯡ ꯈꯣꯏꯗ ꯇꯥꯛꯄꯗꯣ ꯑꯩꯈꯣꯏꯒꯤꯁꯨ ꯑꯗꯨꯝ ꯀꯥꯟꯅꯍꯧꯋꯤ ꯍꯥꯏꯕꯒꯤꯀꯣ ꯇꯧꯕ ꯋꯥꯅꯤꯗ ꯃꯣꯏꯅ ꯃꯣꯏꯗꯒꯤ ꯐꯪꯕ ꯄꯩꯁꯥꯗꯨꯗꯤ ꯁꯦꯡꯕ ꯍꯥꯏꯔꯗꯤ ꯍꯧꯖꯤꯛ ꯃꯇꯝꯗ ꯁꯤ ꯀꯩꯝꯇ ꯀꯣꯟꯅꯗ꯭ꯔꯕꯅꯦꯕ
ꯎꯝ
ꯑꯩꯈꯣꯏꯅ ꯋꯥꯔꯤꯕꯗꯣ ꯅꯨꯃꯤꯠ ꯆꯨꯞ ꯆꯨꯞꯅ ꯑꯗꯨꯝ ꯂꯥꯎꯔꯒ ꯀꯣ
ꯑꯣ
ꯀꯅꯥꯗꯦ ꯀꯅꯥꯗꯦ
ꯎꯝ ꯑꯆꯥꯄꯣꯠ ꯁꯥꯕꯐꯥꯎ ꯀꯣꯟꯅꯗꯦꯕ ꯑꯆꯥꯄꫭꯠꯗꯤ ꯌꯥꯝ ꯌꯥꯝ ꯆꯥꯕ ꯖꯥꯠꯅꯤꯀꯣ
ꯆꯥꯕ ꯇꯥꯕꯅꯤꯅꯦ ꯑꯩꯈꯣꯏꯅ ꯍꯤꯡꯉꯤꯕꯁꯦ ꯆꯥꯅꯕꯅꯤꯅꯦ ꯀꯔꯤꯅꯣ ꯑꯍꯥꯎꯕ ꯑꯆꯥꯄꯣꯠ ꯃꯌꯥꯝ ꯂꯩꯔꯤꯁꯦ
ꯍꯤ ꯐꯤꯏꯌꯦ ꯆꯥꯅꯤꯉꯥꯏ ꯂꯩꯔꯗꯤ ꯍꯝ ꯑꯈꯣꯏꯗꯤ ꯄꯩꯁꯥ ꯂꯩꯇꯕꯒꯤ ꯑꯆꯥꯄꯣꯠ ꯆꯥꯗꯦꯅꯦ
ꯇꯥꯟꯒꯗꯧꯕꯅꯤꯅꯦ ꯄꯩꯁꯥꯗꯤ ꯆꯥꯅꯤꯡꯉꯗꯤ ꯇꯥꯒꯗꯧꯕꯅꯦ
ꯇꯥꯜꯂꯥꯛ ꯑꯁꯨ ꯆꯥꯅꯤꯡꯗꯕ
ꯑꯗꯨꯗꯤ ꯅꯪꯅ ꯆꯥꯅꯤꯡꯗꯕꯒꯤꯅꯦꯗꯅ
ꯍꯦ ꯍꯦ ꯎꯝ ꯑꯆꯥꯄꯣꯠ ꯆꯥꯒꯗꯕ ꯄꯥꯝꯃꯨꯏꯌꯦꯅꯦ ꯍꯝ
ꯆꯥꯗꯣꯏ ꯃꯤꯁꯤꯡꯅ ꯐꯠ ꯐꯠꯇꯕ ꯃꯌꯥꯝ ꯆꯥꯔꯤꯒ ꯆꯥꯅꯤꯡꯉꯥꯏ ꯄꯩꯁꯥ ꯄꯥꯝꯃꯨꯗ꯭ꯔꯒ ꯂꯩꯕ ꯑꯗꯣ ꯑꯈꯣꯏꯗꯤ ꯑꯍꯥꯎ ꯑꯍꯥꯎꯕ ꯑꯆꯥꯄꯣꯠ ꯆꯥꯅꯤꯡꯉꯥꯏꯗꯤ ꯄꯥꯝꯃꯨꯗ꯭ꯔꯁꯨ ꯌꯥꯏꯌꯦ ꯀꯩꯅꯣ
ꯑꯗꯨꯕꯨꯗꯤ ꯆꯨꯝꯃꯤ
ꯑꯍꯜ ꯑꯣꯏꯈ꯭ꯔꯗꯤ ꯆꯥꯅꯤꯡꯕꯗꯣ ꯄꯣꯛꯁꯨ ꯄꯣꯛꯑꯔꯣꯏ ꯂꯩꯖ꯭ꯔꯁꯨ ꯍꯣ ꯆꯥꯅꯤꯡꯉꯔꯣ ꯆꯥꯅꯤꯡꯉꯔꯤꯉꯩꯗꯤ ꯑꯗꯨꯝ ꯆꯠꯊꯣꯛꯀꯗꯧꯕꯅꯤ ꯍꯥꯏꯗꯤ ꯍꯣꯏ ꯀꯥ ꯍꯦꯟꯅ ꯑꯆꯥꯄꯣꯠ ꯈꯛꯇ ꯆꯥꯔꯒ ꯑꯩ ꯏꯁꯥꯒꯤ ꯀꯩꯝꯇ ꯂꯩꯍꯧꯖꯗꯕ ꯑꯗꯨꯗꯤ ꯌꯥꯗꯦꯕ ꯑꯈꯣꯏꯒꯤꯁꯨ ꯈꯔ ꯊꯞ ꯎꯝ ꯍꯧꯒꯗꯧꯕꯅꯤ ꯑꯗꯣ ꯆꯥꯕ ꯌꯥꯕꯗꯨꯁꯨ ꯑꯗꯨꯝ ꯆꯥꯒꯗꯧꯕꯅꯤ ꯋꯥꯅ ꯇꯥꯕꯁꯤꯕꯨ ꯏꯁꯥꯒꯤ ꯈꯔ ꯊꯥꯗꯗ꯭ꯔꯗꯤ ꯌꯥꯗꯦꯗ
ꯍꯝ ꯍꯥꯏꯗꯤ ꯏꯟꯖꯥꯡ ꯍꯥꯎꯍꯟꯅꯤꯡꯉꯥꯏ ꯇꯧꯕ ꯑꯇꯣꯛꯄ ꯆꯥꯗꯕꯤꯗ
ꯑꯈꯣꯏꯁꯨ ꯇꯧꯋꯦꯗ ꯑꯦꯟꯁꯥꯡꯗꯤ ꯑꯦꯟꯁꯥꯡꯗꯨꯕꯨ ꯂꯤꯁꯤꯡ ꯂꯤꯁꯤꯡꯁꯨ ꯑꯣꯏꯗꯕꯗꯨꯕꯨ
ꯎꯝ ꯅꯪ ꯅꯦꯗ ꯂꯧꯅꯩ ꯆꯥꯎꯉꯥ ꯑꯆꯥꯄꫭꯠꯇ ꯊꯥꯗꯔꯒ ꯍꯥꯎꯒꯁꯥꯔꯨꯛꯇꯤ ꯑꯁ ꯑꯣꯛꯁꯥꯒꯨꯝꯕ ꯌꯦꯟꯁꯥꯒꯨꯝꯕ ꯂꯩꯕ
ꯑꯗꯣ ꯃꯍꯥꯎꯗꯤ ꯇꯣꯡꯉꯥꯜꯂꯦꯗꯅ
ꯃꯆꯥ ꯃꯆꯥꯒꯤ ꯃꯍꯥꯎ ꯇꯣꯉꯥꯟꯕꯅꯤꯅ ꯅꯣꯡ ꯐꯥꯗꯣꯛ ꯑꯆꯥꯄꯣꯠ ꯆꯥꯅꯤ ꯅꯣꯡ ꯐꯥꯗꯣꯛ ꯑꯦꯟꯁꯥꯡ ꯑꯍꯥꯎꯕ ꯆꯥꯅꯤ
ꯃꯇꯝ ꯈꯨꯗꯤꯡ ꯏꯟꯁꯥꯡ ꯑꯍꯥꯎꯕ ꯆꯥꯔꯁꯨ ꯃꯍꯥꯎꯗꯣ
ꯎꯝ
ꯆꯞ ꯃꯥꯟꯅꯔꯒ ꯂꯩꯗꯅ
ꯍꯝ
ꯑꯗꯣ ꯃꯥ ꯃꯥꯅ ꯄꯥꯝꯕꯁꯨ ꯇꯣꯡꯉꯥꯜꯂꯦꯗꯅ
ꯑꯥ ꯎꯝ ꯆꯥꯃꯟꯕ ꯑꯣꯕꯔ ꯇꯧꯕꯗꯤ ꯑꯁ ꯐꯠꯇꯦ ꯍꯥꯏꯕꯅꯤꯗ ꯈꯖꯤ ꯈꯖꯤꯛ ꯆꯥꯕꯗꯤ ꯌꯥꯏ
ꯀꯥꯍꯦꯟꯖꯤꯜꯂꯥꯗꯤꯀꯣ ꯑꯐꯕ ꯑꯃ ꯐꯥꯎ ꯌꯥꯎꯗꯕꯅꯤꯗ
ꯎꯝ ꯃꯤ ꯀꯌꯥ ꯂꯣꯏꯔꯒꯦ ꯅꯣꯏꯗꯤ ꯏꯆꯤꯟ ꯏꯅꯥꯎ
ꯃꯔꯤ
ꯑꯣ ꯅꯨꯄꯤ ꯀꯌꯥ
ꯅꯨꯄꯤ ꯑꯅꯤ ꯅꯨꯄꯥ ꯑꯅꯤ
ꯑꯁ ꯆꯞ ꯆꯥꯔꯦꯅꯦ ꯑꯗꯨꯗꯤ
ꯍꯩꯅꯩꯑꯦ ꯃꯤꯅꯥ
ꯎꯝ ꯐꯖꯅ ꯁꯦꯝꯕꯤꯔꯦꯅꯦ
ꯑꯗꯨꯅꯦ
ꯁꯣ ꯃꯄꯨꯅ ꯅꯪꯅ ꯑꯍꯜ ꯑꯣꯏꯕ꯭ꯔꯥ ꯅꯨꯄꯥꯅ ꯍꯟ
ꯑ ꯑꯩꯅ ꯈ꯭ꯋꯥꯏꯗꯒꯤ ꯍꯟꯗ ꯑꯩꯈꯣꯏꯗꯤ ꯅꯨꯄꯥꯅ ꯑꯇꯣꯝꯕ ꯑꯣꯏꯕꯅꯦ
ꯎꯝ ꯅꯨꯄꯤ ꯑꯅꯤꯃꯛ ꯑꯍꯟ ꯑꯣꯏꯕ
ꯎꯝ ꯎꯝ
ꯍꯨꯍꯨꯝ ꯑꯗꯨꯅ ꯑꯁ ꯃꯃꯥ ꯃꯄꯥꯒꯤꯗꯤ ꯃꯇꯦꯡ ꯌꯥꯝ ꯇꯧꯔꯝꯒꯅꯤꯅꯦ ꯄꯅꯥ ꯍꯕꯁꯦ ꯍꯣꯏ
ꯇꯧꯕ꯭ꯔꯥ ꯇꯧꯗꯕ꯭ꯔꯥ ꯍꯍ
ꯎꯝ ꯇꯔꯝ ꯔꯗꯤ ꯑꯩ ꯈꯜꯔꯦ ꯎ ꯎꯝ ꯅꯨꯄꯤꯅ ꯑꯍꯜ ꯑꯣꯏꯕꯁꯤ ꯑꯁ ꯏꯃꯥ ꯏꯄꯥꯒꯤ ꯃꯇꯦꯡꯗꯤ ꯑꯍꯥꯟꯕ ꯇꯧꯋꯦ ꯍꯥꯏꯌꯦ ꯑꯗꯨꯅ
ꯑꯗꯨꯃꯥꯏꯅꯗꯤ ꯍꯩꯅꯩ ꯌꯦ
ꯎꯝ ꯃꯄꯥꯗꯤ ꯍꯔꯥꯎ ꯏ ꯌꯥꯏꯌꯦ ꯑꯗꯨ ꯉꯟꯇꯥ ꯁ ꯑꯁ ꯑꯁ ꯆꯦꯟꯈ꯭ꯔꯗꯤ ꯀꯣ
ꯎꯝ
ꯁꯥꯎꯕꯤ ꯁꯥꯎꯅꯤ ꯑꯄꯥꯅ
ꯒꯅꯤ ꯎꯝ ꯁꯥꯎꯐꯝ ꯊꯣꯛꯄꯒꯤꯅꯦ ꯆꯥꯎꯔꯤꯗꯣ
ꯎꯝ ꯃꯣꯏꯗ ꯈꯪꯍꯟꯗꯕꯤꯗ ꯆꯦꯂꯗꯤ ꯁꯥꯎꯕ ꯇꯥꯕꯅꯤꯅ ꯍ
ꯁꯕ ꯇꯥꯕꯅꯤꯅꯦ ꯑꯗꯨ ꯅꯨꯄꯥ ꯐꯕꯗ ꯆꯦꯜꯂꯕꯨꯗꯤ ꯈꯔꯕꯨꯗꯤ ꯐꯥꯏꯌꯦꯕꯀꯣ ꯑꯁ ꯌꯥꯗꯕ ꯈꯣꯏꯗ ꯅꯨꯡꯁꯤꯌꯦ ꯀꯥꯏꯅ ꯄꯪꯆꯦꯅ ꯆꯦꯟꯕꯗꯨꯗꯤ
ꯎꯝ
ꯌꯥꯗꯦꯗ
ꯃꯌꯨꯝ ꯄꯥꯜꯂꯨꯔꯒ ꯍꯌꯦꯡꯈꯩ ꯑꯗꯨꯝ ꯋꯥꯏꯑꯦ ꯃꯥ ꯌꯨꯝꯗ ꯍꯜꯂꯛꯑꯒꯦ ꯅ ꯑꯃꯪꯃꯛ ꯍꯥꯏꯔꯛꯄ ꯑꯗꯨꯒꯕꯁꯨ ꯂꯩꯑꯦꯅꯦ
ꯑꯗꯨꯗꯤ ꯇꯧꯕ ꯌꯥꯗꯦꯗ ꯆꯦꯟꯒꯦ ꯍꯥꯏꯔꯁꯨ ꯑꯉꯥꯡ ꯑꯣꯏꯅ ꯆꯦꯟꯒꯦ ꯈꯣꯠꯂꯦ ꯇꯧꯅꯤꯡꯕ ꯃꯣꯏꯅ ꯇꯧꯅꯤꯡꯕꯗ ꯇꯧꯒꯦ ꯍꯥꯏꯔꯁꯨ ꯈꯔ ꯅꯨꯄꯥꯗꯣ ꯈꯔ ꯐꯕ ꯀꯣ ꯃꯣꯏꯕꯨ ꯐꯖꯅ ꯂꯨꯅ ꯇꯧꯋꯦ ꯑꯗꯨ ꯑꯗꯨꯗ ꯆꯦꯅꯗꯤ ꯑꯩ ꯈꯨꯗꯛꯇꯨꯗꯤ ꯃꯣꯏ ꯃꯄꯥ ꯃꯃꯥꯗꯣ ꯁꯥꯎꯔꯝꯅꯤꯕ ꯏꯆꯥꯁꯦ ꯑꯩꯒꯤ ꯃꯇꯦꯡꯁꯨ ꯄꯥꯡ ꯅꯠꯇ꯭ꯔꯒ ꯑꯉꯥꯡ ꯑꯣꯏꯅ ꯆꯦꯟꯅꯛꯄꯗ ꯍꯥꯏꯔꯝꯅꯦꯕ ꯑꯗꯣ ꯍꯌꯦꯡꯈꯩ ꯃꯆꯥꯅ ꯅꯨꯡꯉꯥꯏꯅꯕꯨ ꯂꯩꯔꯗꯤ ꯀꯅꯥ ꯃꯄꯥ ꯃꯃꯥꯅ ꯁꯥꯎꯔꯒ ꯂꯩꯕ ꯉꯝꯒꯅꯤ ꯃꯆꯥꯅꯕꯨ ꯅꯨꯡꯉꯥꯏꯔꯒ ꯂꯩꯔꯗꯤ ꯌꯨꯝ ꯄꯥꯟꯈ꯭ꯔꯁꯨ ꯃꯄꯥ ꯃꯃꯥꯒꯤ ꯃꯇꯦꯡ ꯄꯥꯡ ꯄꯥꯡꯕ ꯌꯥꯗꯦ ꯍꯥꯏꯕ ꯂꯩꯇꯗꯅ
ꯎꯝ ꯎ ꯅꯁꯛꯇꯨ ꯍꯧꯖꯤꯛꯀꯥꯟꯒꯤ ꯃꯇꯝꯗꯗꯤ ꯅꯨꯄꯥ ꯆꯥꯡ ꯄꯥꯝꯅꯔꯦꯅꯦ ꯃꯤꯇꯩꯁꯤꯡꯗꯤꯀꯣ ꯑꯗꯨꯃꯥꯏꯅ ꯍꯧꯖꯤꯛ ꯀꯥꯟꯒꯤ ꯎꯝ ꯃꯃꯥ ꯃꯄꯥꯁꯤꯡꯁꯦ
ꯎꯝ
ꯃꯤꯇꯩ ꯃꯆꯥꯁꯤꯡꯁꯦ ꯅꯨꯄꯥ ꯄꯣꯛꯑꯗꯤ ꯍꯔꯥꯎꯔꯏ ꯅꯨꯄꯤ ꯄꯣꯛ ꯑꯗꯤ ꯁꯥꯎꯏ ꯍꯥꯏꯗꯤ
ꯎꯝ ꯈꯪꯗ꯭꯭ꯔꯦꯗ ꯑꯗꯣ ꯑꯩꯒꯤ ꯋꯥꯈꯜꯗꯀꯣ ꯍꯥꯟꯅꯗꯤ ꯃꯌꯥꯝꯁꯦ ꯇꯧꯅꯕꯅꯦꯕ ꯑꯗꯣ ꯑꯩꯅ ꯈꯪꯕꯗ ꯑꯦꯁ ꯂꯥꯜꯂꯝꯕꯁꯨ ꯌꯥꯏꯀꯣ ꯑꯗꯨꯝ ꯌꯦꯡꯕꯁꯤꯗ ꯃꯤꯁꯤꯡꯁꯦ ꯍꯥꯟꯅꯒ ꯊꯥꯏꯅꯒ ꯌꯥꯝ ꯃꯥꯟꯅꯗ꯭ꯔꯦꯕ ꯊꯥꯏꯅꯗꯤ ꯅꯨꯄꯤ ꯄꯣꯛꯑꯗꯤ ꯍꯔꯥꯎꯗꯦ ꯈꯣꯠꯇꯦ ꯍꯥꯏꯗꯥꯏꯅꯦ ꯑꯗꯣ ꯍꯧꯖꯤꯛ ꯃꯇꯝꯗꯗꯤ ꯅꯨꯄꯤ ꯄꯣꯛꯎꯔꯁꯤ ꯑꯁ ꯅꯨꯄꯤꯁꯨ ꯅꯨꯄꯥꯁꯨ ꯍꯧꯖꯤꯛ ꯃꯇꯝꯗꯕꯨ ꯀꯩ ꯈꯦꯠꯅꯕ꯭ꯔꯥ ꯂꯥꯏꯔꯤꯛ ꯐꯖꯅ ꯇꯝꯍꯜꯂꯅꯤ ꯃꯤꯕꯨ ꯑꯣꯏꯈ꯭ꯔꯗꯤ ꯋꯥꯕꯨ ꯏꯟꯈ꯭ꯔꯗꯤ ꯅꯨꯄꯥꯒ ꯑꯗꯨꯝ ꯃꯥꯟꯅꯈ꯭ꯔꯦ ꯍꯥꯏꯅꯀꯣ ꯑꯗꯨꯝ ꯇꯧꯕꯗ ꯑꯌꯥꯝꯕ ꯊꯦꯡꯅꯩꯌꯦꯕ ꯑꯩꯈꯣꯏꯗꯤ ꯑꯗꯨꯒꯤ ꯎꯝ ꯈꯪꯗꯦꯅ ꯊꯥꯏꯅꯒꯗꯤ ꯃꯅꯗꯔꯦ ꯍꯣꯏ ꯊꯥꯏꯅꯒꯗꯤ ꯃꯥꯟꯅꯗ꯭ꯔꯕꯅꯦꯕ
ꯎꯝ ꯏꯃꯥꯟꯅꯕ ꯃꯌꯥꯝꯅ ꯑꯗꯨꯃꯥꯏꯅ ꯍꯥꯏꯔꯛꯏꯅꯦ ꯅꯨꯄꯥꯥ ꯑꯁ ꯍꯥꯟꯕ ꯄꯣꯛꯇꯣꯏꯗꯤ ꯑꯩꯅ ꯌꯨꯝ ꯄꯥꯟꯈ꯭ꯔꯗꯤ ꯍꯥꯏꯅꯤ ꯅꯨꯄꯤ ꯄꯣꯛꯑꯗꯤ ꯅꯨꯡꯁꯤꯔꯔꯣꯏ ꯍꯥꯏꯅꯤ ꯅꯨꯄꯥꯗ ꯍꯦꯟꯅ ꯅꯨꯡꯁꯤꯅꯤ ꯍꯥꯏꯅꯦ
ꯎꯝ ꯃꯣꯏ ꯃꯣꯏ ꯏꯃꯨꯡ ꯏꯃꯨꯡ ꯃꯁꯥ ꯃꯁꯥꯒꯤ ꯋꯥꯈꯜ ꯀꯣ ꯑꯗꯨꯗ ꯑꯗꯨꯝ ꯆꯠꯂꯦꯗ
ꯎꯝ ꯂꯩꯔꯝꯒꯅꯤꯗ ꯑꯩꯈꯣꯏꯗꯤ ꯈꯔ ꯑꯅꯝꯕ ꯈꯔ ꯐꯩꯅꯦ ꯃꯩꯇꯩ ꯃꯆꯥꯁꯤꯡꯗꯤ ꯌꯥꯗꯦꯕ
ꯎꯝ
ꯅꯨꯄꯤ ꯃꯆꯥ ꯄꯣꯛꯑꯦꯅ ꯅꯨꯄꯤ ꯑꯇꯣꯞꯄ ꯂꯣꯟꯕꯁꯨ ꯌꯥꯎꯋꯦꯕ
ꯍꯣꯏ ꯑꯁꯤꯁꯦꯀꯣ ꯑ ꯃꯤ ꯈꯔꯗꯤ ꯇꯧꯅꯕꯅꯦ ꯑꯗꯣ ꯑꯖꯤꯁꯤ ꯀꯔꯤꯝ ꯈꯪꯗꯕ ꯈꯣꯏꯅ ꯇꯧꯕꯅꯦꯗ
ꯎꯝ
ꯑꯁꯦꯡꯕ ꯑꯁꯦꯡꯕꯁꯦ ꯍꯥꯏꯁꯦ ꯍꯥꯏꯔꯗꯤ ꯅꯨꯄꯤ ꯄꯣꯛꯢꯗꯨꯁꯨ ꯅꯨꯄꯤꯗꯒꯤ ꯁꯣꯏꯕ ꯅꯠꯇꯦꯕ ꯅꯨꯄꯥ ꯃꯉꯣꯟꯗꯒꯤꯅꯦꯕ ꯑꯗꯣ ꯂꯥꯏꯔꯤꯛ ꯈꯪꯕ ꯃꯤꯈꯣꯏꯗꯤ ꯈꯪꯒꯅꯦꯕ ꯑꯗꯨꯗ ꯅꯨꯄꯤꯅ ꯅꯠꯇꯦꯕꯅ ꯃꯥꯅ ꯅꯨꯄꯤ ꯑꯃ ꯂꯧꯒꯦ ꯈꯣꯠꯂꯦ ꯍꯥꯏꯔꯁꯨ ꯃꯥ ꯃꯁꯥꯗꯒꯤꯅꯦꯕ
ꯎꯝ
ꯃꯥ ꯅꯨꯄꯥꯉꯣꯟꯗꯒꯤꯅꯦꯕ ꯑꯗꯣ ꯑꯗꯨꯉꯨꯝꯕꯗꯤ ꯎꯝ ꯈꯪꯗꯕꯈꯣꯏꯅꯀꯣ ꯂꯥꯏꯔꯤꯛ ꯂꯥꯏꯁꯨ ꯈꯪꯗꯕ ꯈꯣꯏꯅ ꯑꯗꯨꯝ ꯄꯉꯥ ꯊꯥꯏꯅꯒꯤ ꯑꯗꯨꯝ ꯉꯥꯡꯕꯗꯨꯗ ꯑꯗꯨꯝ ꯀꯩꯅꯣ ꯇꯧꯔꯕꯅꯤꯗ ꯑꯗ
ꯎꯝꯗ ꯃꯤꯇꯩ ꯃꯆꯥꯥꯁꯤꯡꯁꯦ ꯄꯩꯁꯥ ꯄꯥꯏꯔꯗꯤ ꯑꯗꯨꯝ ꯅꯨꯄꯤ ꯑꯅꯤ ꯂꯣꯟꯅꯩꯅꯦ
ꯃꯤꯅ ꯍꯥꯢꯅꯗ꯭ꯔꯣ ꯅꯨꯄꯥꯗꯤ ꯎꯝ ꯄꯩꯁꯥ ꯍꯦꯟꯅꯕꯨ ꯄꯥꯏꯈ꯭ꯔꯗꯤ ꯅꯨꯄꯤ ꯍꯦ ꯍꯦꯟꯅ ꯄꯥꯝꯃꯤ ꯍꯥꯏꯗꯥꯏꯅꯦ
ꯑꯝ ꯈꯪꯗ꯭ꯔꯦ
ꯇꯧꯋꯦ ꯍꯥꯏꯕꯅꯦ ꯅꯨꯄꯤꯗꯤ ꯄꯩꯁꯥ ꯄꯥꯏꯈ꯭ꯔꯗꯤ ꯅꯨꯄꯥꯁꯦ ꯂꯩꯗ꯭ꯔꯁꯨ ꯌꯥꯔꯦ ꯅꯨꯄꯥ ꯗꯔꯀꯥꯔ ꯇꯥꯗꯦ ꯍꯥꯏꯌꯦ ꯇꯧꯋꯦ ꯍꯥꯏ ꯑꯣ ꯅꯨꯄꯥꯁꯤꯡꯗꯤ ꯄꯩꯁꯥ ꯍꯦꯟꯅ ꯄꯥꯏꯔꯕ ꯅꯨꯄꯤ ꯃꯆꯥ ꯍꯦꯟꯅ ꯄꯥꯝꯃꯤ ꯍꯥꯏꯕꯅꯤ
ꯎ ꯑꯁ ꯅꯨꯄꯤꯁꯤꯡꯁꯤ ꯇꯧꯗ꯭ꯔꯥ ꯑꯗꯨꯃꯥꯏꯅ
ꯅꯨꯄꯤꯁꯤꯡꯗꯤ ꯄꯩꯁꯥꯕꯨ ꯄꯥꯏꯈ꯭ꯔꯕ ꯄꯩꯁꯥꯕꯨ ꯄꯥꯏꯈ꯭ꯔꯗꯤ ꯌꯥꯔꯦ
ꯉꯧꯁꯤꯟꯅꯅꯤꯡꯉꯤꯢꯗ ꯅꯪꯁꯨ ꯌꯥꯝ ꯄꯥꯏꯔꯗꯤ
ꯑꯩꯈꯣꯏꯅ ꯑꯩꯈꯣꯏꯅ ꯆꯥꯅꯤꯡ ꯊꯛꯅꯤꯡꯕꯗꯨꯁꯨ ꯑꯩꯈꯣꯏꯅ ꯂꯩꯕ ꯉꯝꯃꯦ ꯑꯥ ꯑꯩꯈꯣꯏꯒꯤ ꯏꯅꯥꯎꯁꯤꯡꯒꯤ ꯏꯄꯥꯁꯤꯡꯒꯤ ꯏꯅꯦꯁꯤꯡꯒꯤ ꯃꯇꯦꯡ ꯄꯥꯡꯕꯁꯨ ꯉꯝꯈ꯭ꯔꯦ ꯆꯠꯅꯤꯡꯕ ꯃꯐꯝ ꯆꯠꯄ ꯐꯪꯈ꯭ꯔꯦ ꯑꯗꯣ
ꯎ
ꯋꯥꯇꯦꯗꯅꯥ ꯀꯔꯤꯝꯇ ꯑꯩꯈꯣꯏꯅ ꯍꯧꯖꯤꯛ ꯃꯇꯝꯁꯦ ꯄꯩꯁꯥ ꯁꯥꯅꯦꯕ ꯑꯗꯨꯝ ꯑꯁꯦꯡꯕꯅꯦ ꯄꯩꯁꯥꯕꯨ ꯄꯥꯏꯈ꯭ꯔꯗꯤꯀꯣ ꯅꯨꯄꯥ ꯐꯥꯕ ꯑꯣꯏꯔꯗꯤ ꯍꯥꯏꯌꯦꯕ ꯎꯝ
ꯎꯝ
ꯐꯠꯇꯕ ꯅꯨꯄꯥ ꯃꯇꯟ ꯇꯟꯕ ꯅꯨꯄꯥꯗ ꯑ ꯑꯗꯨꯃꯥꯏꯅ ꯂꯩꯕꯒꯤ ꯁꯔꯨꯛꯄꯨꯗꯤ ꯏ ꯄꯩꯁꯥ ꯄꯥꯏꯕ ꯀꯣꯏꯗꯤꯀꯣ
ꯎꯝ
ꯃꯊꯟ ꯃꯊꯟꯇ ꯂꯩꯕꯗꯨꯅ ꯍꯦꯟꯅ ꯐꯈ꯭ꯔꯦ ꯍꯥꯏ ꯑꯗꯨꯝ ꯇꯧꯅꯔꯦ
ꯑꯝ ꯅꯨꯄꯤꯁꯤꯡꯁꯦ ꯈꯔ ꯅꯨꯄꯥꯗꯒꯤꯗꯤ ꯒ꯭ꯌꯥꯟ ꯇꯥꯕ ꯃꯥꯜꯂꯦꯀꯣ
ꯁꯤꯡꯁꯨ ꯁꯤꯡꯕꯅꯦ
ꯑꯝ
ꯍꯥꯥ
ꯅꯪꯁꯨ ꯁꯤꯡꯂꯝꯒꯅꯤꯀꯣ
ꯁꯤꯡꯕꯅꯦ ꯀꯣꯛ ꯌꯥꯝ ꯁꯥꯟꯅꯕꯅꯦ ꯍꯩ ꯏꯁ
ꯏꯍꯤ ꯅꯪ ꯅꯨꯄꯥꯗꯣ ꯑꯁ ꯎꯝ ꯅꯪꯅ ꯄꯥꯏꯔꯒ ꯂꯩꯅꯤꯀꯣ ꯍꯌꯦꯡ ꯃꯈꯩ